ꯍꯜꯂꯣ
ꯅꯨꯡꯉ ꯏꯔꯤꯕ꯭ꯔꯣ
ꯅꯨꯡꯉꯥꯏꯔꯤꯑꯦ ꯍꯥꯏꯕ ꯇꯥꯔꯦ
ꯑꯗꯨꯅꯦ ꯅꯨꯡꯉꯥꯏꯔꯦ ꯉꯁꯤꯗꯤ ꯋꯦꯗꯔꯁꯨ ꯅꯨꯡꯉꯥꯏꯕꯅꯤꯅꯀꯣ
ꯍꯣꯏ
ꯌꯥꯝꯅꯁꯨ
ꯍꯣꯗꯥꯔ ꯅꯨꯉꯥꯏꯕꯅꯤꯅ ꯉꯁꯤ ꯁꯤꯁꯦ ꯀꯣꯏꯊꯣꯛꯀꯦ ꯍꯥꯏꯕ꯭ꯔꯣ
ꯍꯣꯏ ꯌꯦꯡꯕꯅꯤꯅꯦ ꯇꯧꯔꯤꯁꯦ
ꯃꯇꯝ ꯂꯦꯜꯂꯨꯁꯤꯔꯣ
ꯑꯗꯨꯅꯦ ꯍꯟꯗꯛꯀꯥꯟ ꯑꯅ ꯑ ꯋꯥꯇꯔ ꯄꯥꯔꯛ ꯀꯗꯥꯏꯗ ꯍꯥꯏꯕ꯭ꯔꯥ ꯑꯋꯥꯡ ꯄꯣꯠ ꯁꯥꯡꯐꯝ ꯍꯥꯏꯕ꯭ꯔꯥ ꯑꯗꯨꯋꯥꯏꯗꯁꯨ ꯋꯥꯇꯔ ꯄꯥꯔ ꯑꯃ ꯂꯩꯌꯦꯅꯦꯀꯣ
ꯑꯗꯨ ꯑꯋꯥꯡꯄꯣꯠꯁꯪꯐꯝ ꯍꯥꯏꯕꯗꯣ ꯎꯝ ꯅꯍꯥꯟ ꯑꯗ ꯑꯩꯈꯣꯏ ꯅꯪ ꯌꯥꯎꯕ꯭ꯔꯥ ꯌꯥꯎꯗꯕ꯭ꯔꯥ ꯑꯗꯨꯗ ꯅꯠꯇꯔꯣ
ꯑꯗꯨꯗꯤ ꯑꯩꯈꯣꯏꯅꯗꯤ ꯊꯣꯏꯊꯣꯏ ꯄꯥꯛꯉꯦꯅ ꯆꯠꯂꯤꯠꯇꯣ
ꯏꯣꯏ ꯊꯣꯏ ꯅꯠꯇꯕ ꯑꯃꯔꯣꯝꯗ ꯎ ꯁꯦꯛꯃꯥꯏꯔꯣꯝꯗ ꯍꯥꯏꯖꯤꯜꯂꯒ ꯁꯦꯛꯃꯥꯏꯗꯤ ꯌꯧꯗꯕ ꯈꯣꯛꯍꯝꯄꯥꯠ ꯃꯅꯥꯛꯇ
ꯑꯣ ꯑꯁ ꯑꯩꯁꯨ ꯆꯠ ꯑꯩꯁꯨ ꯆꯠꯅꯤꯛꯉꯦꯅꯦ ꯑꯗꯨ ꯃꯐꯝꯗꯣ ꯌꯥꯝ ꯐꯖꯩꯌꯦ
ꯑꯗꯨ ꯑꯣꯏꯕ꯭ꯔꯥ ꯅꯪꯒꯤ ꯍꯥꯏꯕꯗꯣ ꯊꯣꯏꯊꯣꯏ ꯄꯥꯛꯅꯗꯕ ꯑꯃ ꯎ ꯋꯥꯇꯔ ꯄꯥ ꯑꯃ ꯂꯩꯕꯗꯣ ꯅꯪ ꯈꯪꯗꯕ꯭ꯔꯣ
ꯍꯣꯏ ꯑꯩ ꯈꯪꯗꯦꯅꯦ
ꯑꯣ ꯂꯥꯏꯌꯦ
ꯆꯠꯇ꯭ꯔꯤꯌꯦ ꯑꯩ
ꯎꯝ ꯑꯗꯣ ꯑꯩꯁꯨ ꯆꯠꯇ꯭ꯔꯦ ꯑꯗꯣ ꯏꯆꯥ ꯅꯨꯨꯄꯥꯗꯤ ꯑꯅꯤꯔꯛ ꯆꯠꯈ꯭ꯔꯕꯅꯦ ꯃꯥ ꯎꯝ ꯃꯥꯒꯤꯑꯦ ꯅ ꯑꯟꯇꯤ ꯑꯩ ꯈꯣꯏꯒꯀꯣ ꯅꯣꯡꯃ ꯆꯠꯂꯦ ꯑꯗꯣ ꯅꯨꯡꯉꯥꯏꯕ ꯍꯥꯏꯕꯕꯨ ꯏꯁꯤꯡꯗ ꯈꯛꯇ ꯑꯗꯨꯗꯗꯤ ꯁꯅꯥꯏ ꯍꯥꯏꯕꯅꯦ ꯏꯁꯤꯡꯒꯤ ꯈꯛꯇ ꯀꯣ ꯑꯗꯣ ꯑꯩꯈꯣꯏ ꯊꯣꯏꯊꯣꯛꯗ ꯆ ꯑꯗꯨꯗꯤ ꯎꯝ ꯀꯔꯤ ꯍꯥꯏꯅꯤ ꯌꯦꯡꯕ ꯚꯤꯗꯤꯑꯣ ꯌꯦꯡꯕꯁꯨ ꯂꯩꯌꯦ ꯁꯅꯥꯕꯗꯨ ꯃꯇꯤꯛ ꯃꯊꯪ ꯃꯊꯪ ꯖꯥꯠ ꯖꯥꯠ ꯂꯩꯗꯅꯀꯣ ꯑꯗꯨꯗꯗꯤ ꯌꯥꯝ ꯂꯩꯇꯕ ꯃꯥꯜꯂꯦ ꯍꯥꯏꯔꯤꯕ ꯏꯁꯤꯡꯗ ꯁꯥꯟꯅꯕ ꯈꯛꯇ ꯑꯗꯨꯋꯥꯏꯗ ꯏꯆꯥ ꯅꯨꯨꯄꯤ ꯎꯝ ꯑꯗꯨꯗ ꯄꯥꯟꯕꯅꯦ ꯌꯨꯝ ꯏꯆꯥꯅꯨꯄꯤ ꯏꯆꯦ ꯑꯍꯟꯒꯤ ꯃꯆꯥꯗꯣ ꯎꯝ ꯑꯗꯣ ꯃꯥ ꯕꯣ ꯁꯅꯥꯕꯤꯗꯣ ꯇꯥꯕ꯭ꯔꯣ
ꯍꯣꯏ
ꯎꯝ ꯑꯕꯨꯣ ꯁꯣꯅꯥꯕꯤꯗꯣ ꯑꯗꯨꯋꯥꯏꯗ ꯌꯨꯝ ꯄꯥꯟꯕꯥꯟꯅꯦ ꯃꯥꯒꯤ ꯅꯨꯄꯥꯗꯣ ꯎꯝ ꯑꯗꯨꯝ ꯃꯅꯥꯛꯀꯤ ꯇꯥꯛꯇ ꯊꯕꯛ ꯇꯧꯋꯦ ꯍꯥꯏꯌꯦꯦ ꯅꯍꯥꯟꯗꯣ ꯅꯪ ꯀꯣꯏꯔꯛꯑꯗꯤ ꯍꯥꯏꯔꯛꯑꯣꯀꯣ ꯏꯃꯥꯇꯣꯟ ꯑꯃꯨꯛꯀ ꯍꯥꯏꯕꯅꯦ ꯑꯗꯣ ꯑꯩꯅ ꯂꯥꯛꯇꯕꯒꯤ ꯑꯃꯨꯛ ꯍꯥꯏꯔꯛꯇꯕ
ꯀꯌꯥ ꯂꯧꯕ꯭ꯔꯥ ꯈꯪꯗꯦ ꯑꯩꯁꯨ ꯑꯗꯨꯝ ꯃꯣꯏꯅꯤ ꯈꯪꯕ꯭ꯔꯥ ꯈꯪꯗꯦ
ꯌꯥꯝ ꯅꯝꯒꯅꯤꯅꯀꯣ꯫
ꯑꯩꯣꯏꯊꯣꯏ ꯄꯥꯛꯅꯗꯤ ꯌꯥꯝꯕ ꯃꯥꯜꯂꯦ ꯍꯥꯟꯅ ꯎꯝ ꯃꯣꯏ ꯁꯦꯝꯕ ꯂꯣꯏꯔꯦ ꯍꯥꯏꯅ ꯈꯔ ꯑꯣꯄꯦꯟ ꯇꯧꯋꯦ ꯍꯥꯏꯕ ꯍꯥꯡꯉꯦ ꯍꯥꯏꯕ ꯃꯇꯝꯗ ꯆꯠꯄꯅꯦ ꯍꯥꯏꯀꯣ ꯑꯩꯈꯣꯏ ꯐꯦꯃꯤꯂꯤꯒ ꯎꯝ ꯏꯅꯥꯎꯅꯨꯄꯥ ꯍꯣꯏꯒ ꯀꯣ ꯑꯗꯨ ꯆꯠꯄ ꯅꯨꯃꯤꯠꯇ ꯃꯣꯏꯁꯦ ꯊꯤꯡꯕ ꯒꯦꯠ ꯍꯥꯡꯗꯕ ꯑꯗꯨ ꯎꯝ ꯑꯗꯨ ꯅꯨꯃꯤꯠꯇ ꯍꯥꯡꯗ꯭ꯔꯦ ꯍꯥꯏꯕꯒꯤ ꯑꯁ ꯁꯨꯞ ꯊꯥꯞꯅ ꯊꯥꯄꯦ ꯊꯨꯞ ꯊꯥꯞꯅ ꯆꯠꯂꯒ ꯆꯪꯕ ꯐꯪꯗ꯭ꯔꯒ ꯑꯗꯣ ꯃꯅꯥꯛꯇ ꯎꯝ ꯄꯥꯛ ꯑꯃ ꯂꯩꯕꯗꯨꯗ ꯑꯗꯨꯝ ꯀꯣꯏꯔꯒ ꯑꯃꯨꯛ ꯍꯜꯂꯕꯅꯦ ꯄꯥꯛꯇꯨ ꯑꯗꯨꯝ ꯆꯥꯎꯋꯦ꯫
ꯅꯦꯠꯋꯥꯛꯁꯦ ꯌꯥꯝ ꯐꯠꯇꯦ ꯍꯧꯖꯤꯛꯁꯦ
ꯇꯥꯏ ꯍꯥꯏꯗꯤꯅꯤ
ꯑꯣ ꯑꯩꯒꯤ ꯅꯦꯠꯋꯥꯛꯅ ꯑꯣꯏꯕ꯭ꯔꯥ ꯈꯔ ꯈꯔ ꯅꯦꯠꯋꯥꯛꯁꯦ ꯅꯨꯡꯉꯥꯏꯇꯦꯅꯦ
ꯅꯪꯒꯤꯗꯨꯣ ꯑꯃꯨꯛ ꯀꯌꯥꯝ ꯁꯦꯡꯅꯕ ꯑꯗꯣ ꯅꯨꯆꯥ ꯅꯨꯨꯄꯤꯗꯤ ꯀꯗꯥꯏ ꯆꯠꯈ꯭ꯔꯕ꯭ꯔꯣ
ꯑꯣ ꯁ꯭ꯀꯨꯜ ꯀꯥꯗꯕꯅꯤꯅ ꯅꯨꯡꯉꯥꯏꯔꯝꯅꯤ ꯍꯌꯦꯡꯗꯗꯤ ꯃꯨꯛ ꯍꯥꯎꯔꯅꯤꯅꯦ
ꯑꯣꯏ ꯅꯣꯏ ꯅꯣꯏ ꯃꯅꯥꯛꯇꯗꯤ ꯀꯔꯤ ꯀꯔꯥ ꯍꯩꯔꯥ ꯆꯥꯅꯤꯡꯉꯥꯏ ꯂꯩꯇ꯭ꯔꯕꯣ
ꯑ ꯅꯣꯏ ꯃꯅꯥꯛꯇ ꯊꯣꯏꯕꯣꯡꯒꯨꯝꯕ ꯍꯧꯗ꯭ꯔꯕ꯭ꯔꯣ ꯃꯣꯏ ꯌꯣꯟꯅꯤꯡꯉꯥꯏ ꯂꯩꯇ꯭ꯔꯕ꯭ꯔꯣ
ꯑ ꯑ
ꯊꯣꯏꯕꯣꯡꯗꯨ ꯑꯃꯨꯛ ꯌꯛꯂꯗꯤ ꯍꯥꯏꯔꯛꯑꯣ ꯅꯣꯏ ꯃꯅꯥꯛꯇ ꯈꯔ ꯐꯥꯕꯒꯨꯝ ꯇꯧꯋꯦ ꯍꯥꯏꯕ ꯂꯩꯩꯕꯒꯨꯝ ꯇꯧꯋꯦꯕꯀꯣ ꯃꯊꯥꯛꯈꯩꯗꯣ ꯑꯩꯒꯤꯁꯦ ꯅꯦꯛꯋꯥꯛ ꯈꯔ ꯅꯨꯡꯉꯥꯏꯇꯦ ꯈꯣꯟ ꯁꯦꯡꯅ ꯇꯥꯗꯦ
ꯎꯝ ꯎꯨꯝꯁꯤꯁꯦ ꯀꯔꯝꯍꯥꯏꯅ ꯇꯧꯁꯦ ꯍꯥꯏꯕ꯭ꯔꯣ ꯆꯍꯤꯗꯤ ꯂꯣꯏꯒꯗꯧꯔꯦ ꯄꯁꯗꯤ ꯇꯥꯟꯕ ꯍꯥꯎꯗ꯭ꯔꯦ
ꯆꯥꯅ ꯇꯥꯜꯂꯁꯦ ꯄꯩꯁꯥ
ꯆꯍꯤꯗꯤ ꯂꯣꯏꯗꯧꯔꯦ ꯀꯨꯝꯁꯤꯗꯤ ꯂꯣꯏꯒꯦ ꯀꯨꯝꯁꯤꯗꯤ ꯈꯪꯍꯧꯗꯅ ꯑꯃꯨꯛ ꯂꯣꯏꯔꯅꯤ
ꯃꯊꯪ ꯆꯍꯤꯗꯤ ꯗꯨꯀꯥꯟ ꯐꯖꯅ ꯐꯝꯔꯒ ꯄꯩꯁꯥ ꯇꯥꯜꯂꯁꯦ
ꯎ ꯃꯩꯁꯥ ꯇꯥꯟ ꯇꯥꯅꯒ ꯑꯩꯈꯣꯏꯁꯨ ꯈꯔ ꯅꯨꯡꯉꯥꯏꯕ ꯍꯧꯔꯁꯤꯀꯣ
ꯑꯗꯨꯅꯤ ꯑ ꯑ
ꯑꯗꯨ ꯀ꯭ꯔꯃꯥꯏ ꯇꯧꯔꯅꯦ ꯄꯩꯁꯥꯗꯨ ꯇꯥꯟꯅꯁꯤꯔꯣ ꯑꯗꯤꯌꯥ ꯈꯔ ꯄꯤꯔꯛꯑꯣ
ꯀꯨꯝꯁꯤꯗꯤ ꯐꯔꯥꯛ ꯇꯥꯈ꯭ꯔꯦꯅꯀꯣ
ꯎ
ꯆꯍꯤ ꯂꯣꯏꯔꯝꯗꯥꯏ ꯑꯣꯏꯕꯅꯤꯅ
ꯎꯝ ꯑꯗꯨꯗ ꯅꯅꯦ ꯀꯨꯝꯁꯤ ꯍꯥꯏꯕ ꯅꯠꯇꯕ ꯃꯊꯪ ꯆꯍꯤ ꯂꯩꯌꯦ ꯍꯥꯏꯕꯒꯤ ꯑꯩꯈꯣꯏꯁꯦ ꯑꯁꯥ ꯌꯥꯝ ꯅꯨꯡꯉꯥꯏꯅ ꯂꯩꯕꯅꯤꯀꯣ ꯀꯨꯝꯁꯤ ꯂꯩꯗꯁꯨ ꯃꯊꯪ ꯆꯍꯤꯗꯗꯤ ꯍꯥꯏꯕ ꯋꯥꯈꯜꯗꯒꯤ ꯑꯩꯈꯣꯏꯁꯦ ꯍꯤꯡꯂꯤꯕꯅꯦꯕ
ꯎ ꯑꯗꯨꯅꯦ
ꯑꯗꯨ ꯃꯊꯪꯒꯤ ꯆꯍꯤꯗꯗꯤ ꯑꯩꯁꯨ ꯑꯁ ꯀꯔꯤ ꯑꯃꯤꯛꯅ ꯃꯥꯗꯤ ꯇꯧꯒꯅꯤ ꯑꯩꯒꯤꯁꯨ ꯐꯥꯕ ꯂꯥꯛꯀꯅꯤ ꯍꯥꯏꯕ ꯋꯥꯈꯟꯗꯒꯤ ꯃꯌꯥꯝꯁꯦ ꯍꯤꯡꯅꯔꯒ ꯂꯩꯕꯅꯦ꯫ ꯑꯗꯨꯅ ꯃꯊꯪꯒꯤ ꯆꯍꯤꯗꯤ ꯐꯖꯅ ꯄ꯭ꯂꯥꯟ ꯇꯧꯔꯁꯦ
ꯑꯗꯨ ꯑꯗꯨꯅꯦ ꯑꯣꯛꯇꯣꯕꯔꯗꯒꯤ ꯄ꯭ꯂꯥꯟ ꯍꯧꯔꯁꯦꯕ
ꯎꯝ ꯄꯩꯁꯥꯁꯦ ꯀꯗꯥꯏꯗꯒꯤ ꯊꯣꯛꯀꯅꯤ ꯍꯥꯏꯕꯒꯤꯗ ꯐꯖꯥꯅ ꯇꯧꯔꯁꯦ
ꯁꯃꯥꯏꯅ ꯇꯥꯟꯁꯤꯔꯅ ꯗꯨꯀꯥꯟ ꯐꯥꯝꯁꯦꯔꯥ ꯕꯤꯅꯦꯁꯇ ꯍꯥꯏꯕꯗꯤ ꯐꯥꯝꯒꯨꯝꯕ ꯇꯧꯁꯤꯔꯥ ꯑꯣ ꯀꯨꯝꯕ ꯂꯣꯏꯁꯤꯔꯥꯅꯀꯣ
ꯑꯗꯨ ꯍꯤꯡꯒꯣꯟ ꯇꯧꯔꯁꯦ ꯅꯣꯏ ꯑꯦ ꯃꯊꯥꯛꯂꯣꯝꯗ ꯍꯤꯡꯒꯣꯜ ꯇꯧꯐꯝ ꯂꯩ ꯂꯣꯏꯗ꯭ꯔꯣ
ꯂꯩꯔꯝꯒꯅꯤ
ꯑꯗꯨꯗꯨꯒ ꯎꯝ ꯐꯣꯟ ꯐꯣꯟ ꯇꯧꯔꯒ ꯑꯗꯨꯗ ꯂꯩꯗ꯭ꯔꯁꯨ ꯑꯩꯈꯣꯏ ꯑꯗꯨꯝ ꯆꯥꯅꯤꯉꯥꯏ ꯈꯛꯇ ꯂꯩꯔꯗꯤ ꯅꯨꯡꯉꯥꯏꯗꯅ
ꯎꯝ
ꯑꯩꯗꯤ ꯑꯁꯦꯡꯕ ꯂꯩꯔꯒ ꯆꯥꯕꯕꯨ ꯀꯤꯕꯨ ꯀꯤꯔꯛꯈꯔ꯭ꯦ
ꯑꯗꯨꯅꯤ
ꯅꯍꯥꯟ ꯀꯩꯅꯣ ꯅꯨꯄꯥ ꯃꯥꯅ ꯎꯝ ꯍꯩꯅꯧ ꯕꯖꯥꯔꯗꯒꯤ ꯂꯩꯔꯛꯑꯒ ꯆꯥꯕ ꯀꯥꯟꯗꯗꯤ ꯃꯥꯁꯦ ꯑ ꯃꯆꯤꯟ ꯂꯣꯏꯅ ꯄꯣꯝꯊꯣꯛꯑꯦ ꯍꯥꯏꯌꯦ
ꯏꯁꯁ
ꯑꯗꯨꯅ ꯅꯣꯏ ꯍꯩꯅꯧ ꯍꯥꯏꯔꯁꯨ ꯕꯖꯥꯔꯗꯒꯤ ꯌꯣꯟꯕ ꯈꯨꯗꯤꯡꯗ ꯆꯥꯔꯨꯅꯨꯀꯣ ꯑꯩꯁꯦ ꯁꯨꯃꯥꯏꯅ ꯇꯧꯋꯦ ꯃꯣꯏꯁꯦ ꯍꯤꯗꯥꯛ ꯀꯩꯅꯣ ꯊꯝꯕꯔ꯭ ꯍꯥꯏꯅꯀꯣ ꯍꯥꯏꯔꯛꯑꯦ ꯍꯥꯏꯌꯦ ꯑꯗꯨꯅ ꯏꯄꯥ ꯏꯃꯥꯟꯅꯕꯤ ꯑꯃꯅ ꯑꯁ ꯎꯝ ꯑꯩꯈꯣꯏꯁꯦ ꯏꯟꯁꯥꯡ-ꯅꯥꯄꯤ ꯑꯣꯏꯔꯣ ꯍꯩ ꯍꯩꯔꯥ ꯍꯥꯏꯔꯣ ꯑꯩꯈꯣꯏꯗ ꯑꯗꯨꯝ ꯄꯥꯜꯂꯒ ꯆꯥꯕꯗꯨꯅꯗꯤ ꯆꯨꯝꯃꯦꯀꯣ ꯍꯥꯏꯅ ꯍꯥꯏꯔꯛꯑꯦ ꯑꯁꯦꯡꯕꯅꯦ ꯑꯗꯣ ꯑꯩꯈꯣꯏꯅ ꯑ ꯐꯖꯕ ꯈꯜꯂꯁꯨ ꯑꯗꯨ ꯖꯥꯥꯔꯗ ꯂꯩꯕꯗ ꯌꯥꯝ ꯍꯥꯎꯗꯧꯕ ꯃꯥꯜꯂꯒ ꯄꯨꯔꯛꯑꯁꯨ ꯀꯣ ꯆꯥꯕ ꯀꯥꯟꯗꯗꯤ ꯃꯣꯏ ꯀꯔꯤ ꯊꯝꯕ꯭ꯔꯥ ꯐꯖꯅꯤꯡꯉꯥꯏ ꯊꯝꯕ꯭ꯔꯥ ꯊꯨꯝꯅꯤꯡꯉꯥꯏꯁꯨ ꯑꯃꯨꯛ ꯍꯤꯗꯥꯛꯄꯨ ꯀꯥꯞꯄ꯭ꯔꯥ ꯈꯪꯗ꯭ꯔꯦ ꯍꯥꯏꯕꯀꯣ
ꯎꯝ
ꯑꯗꯨꯗꯗꯤ ꯑꯩꯈꯣꯏꯅ ꯐꯖꯩꯌꯦ ꯍꯥꯏꯅ ꯍꯥꯎꯗꯧ ꯃꯥꯜꯂꯦꯅ ꯆꯥꯕ ꯀꯥꯟꯗꯗꯤ ꯍꯛꯆꯥꯡꯁꯤ ꯈꯨꯗꯛꯇ ꯈꯨꯗꯛꯇ ꯈꯪꯕꯁꯨ ꯂꯩꯌꯦ ꯈꯨꯗꯛꯇ ꯈꯪꯗꯕꯁꯨ ꯂꯩꯔꯝꯕ ꯌꯥꯏꯕ
ꯑꯗꯨꯅꯅꯦ ꯑꯩꯅ ꯅꯍꯥꯟ ꯊꯕꯤ ꯆꯥꯔꯒ ꯍꯣꯁꯄꯤꯇꯥꯂꯥꯏꯁ ꯇꯧꯋꯦ ꯍꯥꯏꯕꯗꯣ
ꯎꯝ ꯑꯗꯨ ꯐꯥꯕꯨ ꯐꯥꯏꯌꯦ ꯍꯥꯏꯕꯗꯤ ꯈꯨꯗꯛꯇꯨ ꯆꯥꯔꯒ ꯅꯥꯕ ꯎꯝ ꯈꯪꯔꯗꯤ ꯑꯁꯤꯗꯅꯦ ꯍꯥꯏꯕꯗꯣ ꯑ ꯑꯗꯨꯗꯒꯤ ꯌꯦꯡꯊꯣꯛꯑꯦꯗꯅ ꯅꯠꯇ꯭ꯔꯥ ꯑꯗꯣ ꯈꯨꯗꯛꯇ ꯈꯪꯗꯕꯁꯤꯡꯗꯤ ꯍꯛꯆꯥꯡꯗ ꯑꯗꯨꯝ ꯂꯩꯔꯝꯕꯅꯦ ꯍꯥꯏꯕ ꯑꯗꯨꯒꯤꯗꯣ
ꯑꯁꯦꯡꯕ ꯅꯥꯔꯒ ꯂꯩꯔꯅꯤ
ꯎꯝ ꯍꯛꯆꯥꯡꯗ ꯑꯗꯨꯝ ꯐꯨꯝꯔꯒ ꯈꯤꯇꯪ ꯈꯤꯇꯪ ꯍꯛꯆꯥꯡꯗ ꯑꯗꯨꯝ ꯂꯩꯈ꯭ꯔꯕꯅꯦ ꯍꯥꯏꯕ
ꯎꯝ ꯈꯪꯗꯦ ꯑꯩꯈꯣꯏ ꯃꯅꯤꯄꯨꯔꯁꯨ ꯒ꯭ꯌꯥꯟ ꯇꯥꯗꯦ ꯆꯥꯎꯈꯠꯃꯟꯗꯅ ꯅꯠꯇ꯭ꯔꯥ
ꯍꯥꯏꯕꯗꯤ ꯃꯐꯝ ꯈꯨꯗꯤꯡꯁꯤꯁꯨ ꯎꯝ ꯑꯩꯈꯣꯏ ꯈꯛꯇ ꯅꯠꯇ꯭ꯔꯦꯗ ꯃꯐꯝ ꯈꯨꯗꯤꯡ ꯁꯤꯁꯨ ꯇꯧꯗꯤ ꯇꯧꯕ ꯃꯥꯜꯂꯦ
ꯆꯥꯎꯈꯠꯄꯒꯤꯅꯤꯅꯦ ꯑꯗꯣ
ꯎꯝ ꯑꯩꯈꯣꯏꯁꯦ ꯎꯝ ꯑꯗꯨ ꯈꯟꯕꯨ ꯈꯜꯂꯗꯤ ꯏꯊꯟ ꯏꯊꯟꯇ ꯍꯤꯡꯒꯣꯜ ꯑꯃ ꯊꯝꯔꯒ ꯎꯝ ꯅꯨꯡꯇꯤꯒꯤ ꯃꯇꯝ ꯃꯇꯝ ꯃꯇꯝꯒꯤ ꯊꯥꯔꯒ ꯀꯣ ꯑꯗꯨꯃꯥꯏꯅ ꯆꯥꯕꯗꯨꯅꯗꯤ ꯑꯗꯨꯅ ꯐꯥꯒꯅꯤ ꯍꯥꯏꯕꯒꯤ ꯋꯥ ꯋꯥꯈꯟꯗ ꯍꯤꯡꯒꯣꯜ ꯑꯃ ꯂꯧꯔꯁꯦ ꯑꯄꯤꯛꯄ ꯑꯣꯏꯔꯁꯨ ꯑꯗꯨꯗ ꯊꯥꯔꯒ ꯑꯩꯅ ꯉꯁꯤ ꯎꯝ ꯀꯔꯤ ꯍꯥꯏꯅꯤ ꯍꯋꯥꯏꯒꯨꯝꯕ ꯊꯥꯒꯦ ꯍꯥꯏꯔꯁꯨ ꯌꯥꯏ ꯍꯥꯏꯑꯦ ꯃꯔꯣꯏ ꯊꯥꯒꯦ ꯍꯥꯏꯔꯁꯨ ꯌꯥꯏꯑꯦ ꯑꯗꯨꯗ ꯍꯩ ꯔꯥꯗꯨꯗ ꯍꯧꯖꯤꯛ ꯎꯝ ꯍꯩ ꯔꯥꯕꯨꯗꯤ ꯌꯨꯝ ꯃꯅꯥꯛꯇ ꯊꯥꯔꯁꯨ ꯌꯥꯏꯀꯣ ꯈꯔꯗꯤ ꯑꯗꯨ ꯊꯥꯕ ꯌꯥꯕꯗꯣ ꯊꯥꯔꯒ ꯍꯤꯡꯈꯣꯟ ꯃꯆꯥ ꯑꯣꯏꯔꯁꯨ ꯂꯧꯔꯒ ꯂꯩꯐꯝ ꯑꯃꯗꯨꯗ ꯑꯗꯨꯝ ꯍꯤꯡꯒꯣꯜꯒꯤ ꯍꯥꯏꯅ ꯍꯤꯡꯒꯣꯜ ꯁꯦꯝꯐꯝ ꯑꯃ ꯂꯩꯕꯗꯨꯅꯅꯤ ꯆꯨꯝꯒꯅꯤ
ꯍꯣꯏ ꯍꯧꯖꯤꯛꯁꯦ ꯐꯗꯤꯋꯥꯝ ꯈꯣꯏꯗꯤꯀꯣ ꯑꯗꯨꯝ ꯁꯤꯤꯖꯟ ꯅꯥꯏꯗꯦꯗꯅ ꯑꯗꯨꯝ ꯍꯧꯋꯦꯗꯅ ꯌꯦꯡꯉꯣ ꯇꯥꯡꯈꯨꯇꯥꯡꯗꯨꯒ
ꯎꯝ
ꯕꯖꯥꯔꯗ ꯄꯣꯠꯆ ꯆꯩ ꯂꯩꯕꯁꯦ ꯑꯩꯗꯤ ꯈꯔ ꯃꯁꯛ ꯈꯔ ꯊꯤ ꯊꯤꯕꯗꯣ ꯂꯩꯈ꯭ꯔꯕꯅꯦ ꯃꯁꯛ ꯌꯥꯝ ꯌꯥꯝ ꯐꯖꯕꯗꯣ ꯍꯥꯔꯅ ꯀꯔꯤ ꯀꯔꯤ ꯆꯥꯏꯔꯒ ꯐꯖꯍꯟꯕꯅꯦꯗꯅ ꯑꯗꯨꯒꯤ ꯃꯁꯛ ꯈꯔ ꯊꯤꯕ ꯂꯩꯗꯅ ꯌꯦꯡꯕ ꯃꯇꯝꯗ ꯆꯤꯡꯗ ꯍꯥꯎꯕ ꯃꯥꯟꯕ ꯨꯑꯃꯥ ꯂꯩꯌꯦ ꯑꯗꯨꯗ ꯑꯗꯨꯝ ꯊꯤꯔꯦ ꯑꯗꯨꯝ ꯂꯧꯕꯅꯦ ꯑꯩꯗꯤ
ꯑꯗꯨꯅ ꯀꯩꯅꯣꯅꯦ ꯎꯝ ꯑꯩꯈꯣꯏꯁꯦ
ꯎꯝ
ꯑꯩꯈꯣꯏ ꯏꯟꯁꯥꯡ ꯅꯥꯄꯤ ꯂꯧꯕꯁꯨ ꯈꯪꯅꯕꯗ ꯈꯪꯅꯕ ꯍꯥꯏꯕꯗꯤ ꯆꯤꯡꯗꯒꯤ ꯄꯨꯔꯛꯄꯅꯦ ꯍꯥꯏꯕ ꯈꯪꯅꯕ ꯃꯁꯦꯟꯗꯦ ꯂꯧꯕꯗꯣ ꯈꯔ ꯐꯩꯀꯣ ꯍꯥꯏꯕꯗꯤ ꯎꯝ ꯃꯣꯏ ꯁꯦꯝꯗ꯭ꯔꯗꯤ ꯁꯦꯝꯔꯗꯤ ꯈꯪꯗꯦ ꯑꯗꯨ ꯁꯦꯝꯗꯕ ꯑ ꯁꯤꯗꯤ ꯁꯦꯝꯗꯦ ꯑꯗꯨꯃꯥꯏꯅ ꯇꯧꯔꯛꯑꯄꯅꯤ ꯆꯤꯡꯗꯒꯤ ꯍꯥꯏꯕ ꯑꯩꯈꯣꯏ ꯈꯪꯕ ꯀꯩꯅꯣ ꯀ꯭ꯂꯥꯁꯨꯇ ꯂꯩꯌꯦꯗꯅꯀꯣ꯫
ꯍꯣꯏ
ꯑꯗꯨꯒꯨꯝꯕꯗ ꯂꯧꯕ
ꯑꯗꯨꯅꯦ ꯍꯧꯖꯤꯛꯇꯤ ꯂꯐꯣꯏꯁꯤꯡꯁꯨ ꯃꯨꯟꯍꯟꯅꯤꯡꯉꯥꯏ ꯇꯧꯔꯦꯗꯅ
ꯑꯥ ꯑꯗꯨꯅꯦ ꯃꯆꯥ ꯃꯆꯥ ꯌꯥꯝ ꯃꯨꯟꯕ ꯃꯄꯨꯡ ꯐꯥꯗ